ꯍꯜꯂꯣ ꯇꯥꯏ ꯍꯧꯖꯤꯛꯇꯤ ꯅꯣꯛꯄꯗꯤ ꯌꯥꯕ꯭ꯔꯣ ꯑꯗꯣ
ꯑꯥ ꯃꯔꯛ ꯃꯔꯥꯛ ꯑꯗꯨꯃꯥꯏꯅ ꯇꯧꯕꯅꯦ ꯍꯣꯏ ꯑꯩꯈꯣꯏꯒꯤꯁꯨ ꯑꯗꯨꯃꯥꯏꯅ ꯇꯧꯕꯅꯦ
ꯑꯣ ꯑꯗꯣ ꯁꯝ ꯑ ꯆꯥꯔꯦ ꯑꯗꯣ ꯁꯝꯃꯤꯠ ꯍꯥꯏꯕ ꯑ ꯇꯥꯛꯁ ꯃ ꯃꯔꯤꯔ ꯃꯉꯥꯔ ꯂꯩꯕꯗꯨꯗ ꯑꯃꯗꯤ
ꯎꯝ ꯍꯣꯏ ꯃꯔꯛ ꯃꯔꯛꯇ ꯑꯗꯨꯃꯥꯏꯅ ꯇꯧꯕꯅꯦ
ꯅꯣꯏꯗꯤ ꯆꯥꯔꯕꯣ
ꯆꯥꯈꯔꯦ ꯍꯣꯏ
ꯅꯃꯥꯟꯅꯕꯤ ꯑꯃꯗꯨꯗꯤ
ꯆꯥꯔꯦ ꯑꯈꯣꯏꯅꯤ ꯂꯩꯗ ꯍꯧꯖꯤꯛ
ꯅꯠꯇꯦ ꯅꯕꯥꯅꯤ ꯂꯩꯗꯕ ꯃꯊꯛꯀꯤꯗꯣ
ꯑꯣ ꯑꯣ ꯀꯨꯝꯅꯦ ꯃꯥ ꯌꯨꯝꯗ ꯂꯩ ꯂꯩꯔꯝꯅꯤ ꯀꯣꯜ ꯇꯧꯋꯦ
ꯀꯨꯝꯈ꯭ꯔꯅꯤ ꯍꯥꯢꯅꯤꯗ ꯀꯔꯤꯕ
ꯃꯤ ꯌꯥꯝꯕ ꯃꯤꯒꯤ ꯃꯈꯣꯟ ꯇꯥꯕ꯭ꯔꯥ
ꯌꯥꯝ ꯌꯥꯝꯃꯗꯤ ꯇꯥꯗꯦ ꯑꯗꯣ ꯈꯔ ꯇꯥꯔꯦ ꯍꯧꯖꯤꯛꯇꯤ ꯇꯨꯝꯈꯦ
ꯃꯣꯏꯁꯤ ꯌꯥꯝ ꯀꯟꯅ ꯂꯥꯎꯕ
ꯎꯝ
ꯀꯌꯥꯝ ꯀꯨꯏꯔꯒꯦ ꯅꯪ ꯁꯤꯗ ꯊꯣꯛ ꯊꯣꯛꯄ
ꯀꯨꯏꯔꯦꯅ ꯗꯦꯠ ꯐꯤꯐꯇꯤꯟ ꯑꯗꯨꯗꯒꯤ ꯊꯣꯛꯄꯅꯦ
ꯑꯣ ꯉꯁꯤꯁꯨ ꯑꯃꯨꯛ ꯆꯤꯡ ꯀꯥꯒꯦꯔꯣ
ꯈꯪꯇꯦꯗ ꯉꯁꯤꯗꯤ
ꯅꯣꯏ ꯑꯅꯤꯗꯣ ꯃꯇꯣꯟ ꯐꯥꯎ ꯀꯥꯕ꯭ꯔꯣ ꯉꯔꯥꯡ
ꯀꯥꯗꯦꯍꯦ ꯒꯥꯔꯗꯦꯟꯗꯨ ꯐꯥꯎ ꯈꯛꯇꯅꯦ ꯑꯗꯨꯒ ꯍꯜꯂꯛꯄꯗ ꯑꯩꯈꯣꯏꯒꯤ ꯌꯨꯝ ꯃꯄꯨꯗꯣ
ꯑꯣ
ꯖꯣ ꯑ ꯊꯦꯡꯅꯩꯕ
ꯎꯝ
ꯃꯥꯅ ꯊꯤꯟꯕꯤꯔꯒꯦ ꯍꯥꯏꯅ ꯅꯝꯐꯨꯗ ꯃꯥꯅ ꯊꯤꯟꯕꯤꯕꯅꯦ
ꯋꯥꯛꯆꯤꯡ ꯋꯥꯛꯀꯤꯡ ꯆꯠꯂꯕꯨ ꯊꯤꯡꯕꯤꯕ꯭ꯔꯥ ꯍꯥꯏ
ꯅꯠꯇꯦ ꯑ ꯀꯩꯅꯣ ꯅꯣꯏ ꯌꯨꯝꯗ ꯒꯤ ꯊꯣꯛꯂꯞ ꯍꯦꯛ ꯊꯣꯛꯂꯛꯄꯗ ꯑꯥ ꯀꯩꯅꯣ ꯍ‌ꯦꯟꯖꯥꯡ ꯅꯥꯄꯤ ꯌꯣꯟꯕ ꯗꯨꯀꯥꯟ ꯑꯃꯗꯣ ꯑꯗꯨꯅ ꯂꯩꯕꯅꯦꯕ ꯑꯗꯣ ꯃꯥꯅ ꯍꯪꯕ ꯀꯗꯥꯏꯗ ꯂꯩꯕ꯭ꯔꯥꯅ ꯑꯩꯅ ꯑꯁ ꯑꯥ ꯁꯤꯗ ꯂꯩꯌꯦ ꯍꯥꯏꯕ
ꯎꯝ
ꯑꯗꯨꯒꯤ ꯃꯥꯅ ꯊꯤ ꯅꯠꯇꯦ ꯅꯠꯇꯦ ꯅꯣꯏꯒꯤ ꯅꯣꯏꯒꯤ꯫
ꯑꯣ
ꯑꯥ ꯍꯣꯏ
ꯂꯣꯏꯔꯦꯍꯦ!
ꯃꯥꯁꯨ ꯃꯆꯥꯅꯨꯄꯤ ꯇꯨꯏꯁꯟ ꯊꯤꯟꯕ ꯆꯠ ꯑꯗꯨꯒ ꯍꯜꯂꯛꯄꯗ ꯍꯣꯏ ꯍꯣꯏ ꯍꯜꯂꯛꯄꯗ ꯊ‌ꯦꯡꯅꯕ ꯑꯗꯨꯒ ꯃꯥꯅ ꯑ ꯑ ꯀꯩꯅꯣ ꯆꯩꯔꯥꯎꯆꯤꯡ ꯃꯅꯥꯛꯇ ꯒꯤ ꯀꯥꯐꯝꯗꯣ
ꯎꯝ
ꯑꯗꯨ ꯑꯗꯨꯗꯒꯤ ꯃꯥꯅ
ꯅꯨꯡꯁꯤꯕꯒꯤ ꯊꯤꯟꯕꯤꯕ꯫ ꯊꯤꯟꯕꯤꯕꯅꯤꯗ ꯑꯗꯨ ꯑꯁ ꯃꯔꯛ ꯃꯔꯛꯇꯁꯨ ꯄꯥꯎꯁꯨ ꯌꯥꯔꯦꯗ
ꯍꯣꯏ ꯑꯗꯨ ꯑꯗꯨ ꯇꯥꯕ ꯑꯩꯁꯨ ꯈꯔꯗꯤ ꯇꯟꯕ ꯑꯗꯨꯕꯨ ꯃꯥꯅ ꯑ ꯂꯩꯁꯥꯕꯤ ꯅꯊꯟꯗ ꯆꯠꯄꯗꯤ ꯅꯨꯡꯗꯥꯡ ꯏꯚꯅꯤꯡꯒꯨꯝꯕꯗꯗꯤ ꯃꯤ ꯐꯠꯇꯕꯁꯨ ꯌꯥꯝꯕꯅꯦ ꯍꯥꯏꯅꯀꯣ
ꯎꯝ꯫
ꯃꯥꯅ ꯃꯦꯟ ꯔꯣꯠ ꯐꯥꯎ ꯊꯤꯟꯕꯤꯕ ꯑꯩ ꯌꯥꯔꯦ ꯌꯥꯔꯦ ꯍꯥꯏꯕꯅꯦ ꯃꯥ ꯑꯣ ꯃꯥꯅ ꯑ ꯊꯦꯡꯉꯅꯤ ꯅꯣꯡ ꯆꯨꯔꯅꯤ ꯍꯥꯏꯕꯒꯤ
ꯎꯝ꯫ ꯅꯣꯡ ꯆꯨꯏꯅ ꯉꯔꯥꯡꯁꯨ ꯈꯔ ꯈꯔ ꯅꯍꯥꯟꯁꯨ ꯗꯌꯨꯠ ꯑꫭꯏꯅ ꯇ‌ꯦꯛꯁ ꯊꯥꯔꯛꯑ‌ꯦ
ꯃꯥ
ꯈꯣꯏꯗꯤ ꯅꯣꯛꯅꯤꯡꯕꯅ ꯁꯤꯔꯦ꯫
ꯀꯅꯥꯕꯨ ꯇꯦꯛꯁ ꯇꯧꯔꯛꯄ?
ꯖꯤꯔꫭꯗ
ꯑꯥ꯫
ꯗꯤꯄꯤꯒꯨꯝꯕꯁꯨ ꯊꯝꯗꯦ ꯃꯥꯒꯤ ꯃꯤꯡꯗꯤ ꯑꯗꯨꯝ ꯊꯣꯛꯑꯦꯕ ꯑꯗꯨꯒꯤꯅꯦ꯫
ꯎꯝ ꯅꯛꯑꯦ ꯀꯃꯥꯏ ꯀꯃꯥꯏ ꯇꯧꯔꯛꯄ꯭ꯔꯥ?
ꯑꯤꯁ ꯑꯩꯗꯤ ꯀꯔꯤ ꯍꯥꯏꯕ꯭ꯔꯥ ꯅꯨꯡꯉꯥꯏꯔꯤꯕ꯭ꯔꯣ ꯍꯥꯏꯔꯒ ꯍꯣꯏ ꯍꯥꯏꯔꯒ ꯅꯪ ꯀꯅꯥꯔ ꯍꯪꯡꯕ ꯃꯇꯝꯗ꯫ ꯑꯩꯗꯤ ꯅꯪꯕꯨ ꯅꯨꯡꯁꯤꯔꯤꯕ ꯅꯨꯡꯁꯤꯔꯨꯕ ꯅꯨꯄꯥꯗꯨꯅꯦ ꯀꯔꯤꯔ ꯑꯗꯨꯃꯥꯏꯅ ꯍꯥꯏꯌꯦ
ꯑꯩ
ꯑꯈꯣꯏ ꯑꯈꯣꯏꯁꯨ ꯃꯥꯅꯦ ꯍꯥꯏꯕꯗꯤ ꯁꯤꯌꯣꯔꯗꯤ ꯈꯪꯗꯦ ꯑꯗꯨ ꯑꯣꯏꯔꯁꯨ ꯃꯥꯒꯤ ꯃꯤꯡꯗꯤ ꯇꯨꯝꯊꯣꯛꯑꯦꯕ
ꯑ ꯑꯗꯨꯗꯤ ꯃꯥꯟꯅꯤꯅ
ꯑꯣ
ꯉꯛꯏꯀꯣ ꯍꯟ ꯍꯟꯅꯨꯔꯒ
ꯎꯝ ꯀꯔꯤꯔꯥ ꯑꯈꯣꯏꯅ ꯑꯃꯨꯛ ꯎꯝ ꯍꯪꯕ ꯃꯇꯝꯗ ꯃꯥꯒꯤ ꯄ꯭ꯂꯥꯏ ꯇꯥꯎꯗꯕꯒꯨꯝ ꯇꯧꯋꯦ ꯏꯀꯥꯏꯕꯒꯤꯔ ꯈꯪꯗ‌ꯦ ꯀꯤꯕꯒꯤꯔ
ꯎꯝ
ꯅꯣꯏꯅ ꯑꯩꯈꯣꯏ ꯌꯨꯝ ꯃꯄꯨꯗꯨꯗ ꯍꯪꯕꯒꯤꯔꯥ
ꯍꯣꯏ ꯈꯣꯏꯒꯤ ꯌꯨꯝꯒꯤ ꯃꯄꯨ ꯒꯤ ꯋꯥꯔꯤꯅꯤꯗ ꯍꯧꯖꯤꯛ ꯂꯤꯕꯁꯦ
ꯉꯥꯛꯑꯦ
ꯃꯥꯅ ꯇꯥꯕ ꯃꯥꯜꯂꯦ ꯅꯍꯥꯟꯁꯨ ꯑꯩꯈꯣꯏ ꯑꯟꯇꯤꯗ ꯇꯦꯛ ꯇꯧꯔꯛꯑꯒ ꯍꯥꯏꯕꯗꯨꯗꯤ
ꯍꯣꯏ ꯍꯣꯏ
ꯈꯣꯏ ꯑꯟꯇꯤ ꯂꯩꯕ ꯃꯇꯝꯗ ꯑꯗꯨꯒ ꯅꯣꯡꯃ ꯑꯗꯨ ꯀ꯭ꯋꯥꯁꯨ ꯄꯤꯑꯦ ꯍꯥꯏꯌꯦ ꯂꯥꯎꯔꯒ꯫
ꯑꯣ
ꯑꯗꯣ ꯕꯣꯋꯥꯟ ꯈꯣꯏꯗꯁꯨ ꯑꯗꯨꯃꯥꯏꯅ ꯇꯧꯕꯔ ꯈꯪꯗꯦ꯫ ꯍꯥꯟꯅ ꯂꯥꯛꯄ ꯃꯇꯝꯗ
ꯑꯩ ꯂꯩꯕ ꯃꯇꯝꯗꯁꯨ ꯏꯕꯥꯅꯤꯕꯨꯗꯤ ꯅꯨꯡꯁꯤꯕꯒꯤꯀꯣ ꯄꯤꯕꯅꯤꯗ ꯉꯥꯒꯨꯝꯕ ꯄꯤꯕꯗꯣ ꯉꯥ ꯐꯥꯔꯒ ꯑꯩꯗꯤ ꯆꯥꯗꯦ꯫
ꯎꯝ ꯈꯣꯏꯕꯨꯗꯤ ꯅꯨꯡꯁꯤꯕ ꯅꯨꯡꯁꯤꯔꯒ ꯇꯥꯎꯕ ꯃꯥꯜꯂꯦ꯫
ꯎꯝ ꯃꯆꯥꯅꯨꯄꯤꯒꯨꯝꯅꯀꯣ꯫
ꯎꯝ ꯃꯥꯗꯨ ꯅꯍꯥꯟ ꯍꯥꯏꯗꯤ ꯍꯥꯏꯌꯦꯗ ꯅꯣꯏꯁꯦ ꯔꯦꯟ ꯀꯨꯏꯅ ꯂꯩꯕꯅꯤꯅ ꯑꯩꯁꯨ ꯏꯆꯥ ꯏꯆꯥꯅꯦ ꯈꯜꯂꯒ ꯅꯨꯡꯁꯤꯕꯅꯦ ꯃꯣꯏꯕꯨ ꯅꯣꯏꯕꯨꯗꯤꯅ ꯍꯥꯏꯕꯅꯦ ꯃꯥ꯫
ꯎꯝ
ꯅꯍꯥꯟ ꯑꯈꯣꯏ ꯂꯣꯏꯅ ꯂꯩꯕ ꯃꯇꯝꯗ ꯕꯟꯇꯤꯗꯣ
ꯎꯝ
ꯎꯝ ꯑꯁꯤꯗ ꯂꯥꯛꯔꯒ ꯀꯔꯤꯅꯣ ꯌꯨꯒꯨꯝꯕ ꯊꯥꯛꯔꯒ ꯇꯣꯏꯂꯦꯠꯁꯇ ꯕꯣꯇꯜꯒꯨꯝꯕ ꯍꯨꯟꯗꯣꯛꯄ ꯑꯗꯨꯒꯤ ꯑꯅꯤꯔꯛ ꯇꯧꯈ꯭ꯔꯦ ꯍꯥꯏꯌꯦ ꯫
ꯎꯏ ꯄꯟꯇꯤ
ꯎꯝ
ꯑꯣꯢ
ꯑꯗꯨ ꯆꯔꯨꯞꯀꯨꯝꯕ ꯊꯥꯛꯔꯒ ꯌꯨꯒꯨꯝꯕ ꯏꯁ ꯊꯥꯛꯑꯦ ꯀꯩꯅꯣ꯫ ꯊꯛꯇ꯭ꯔꯗꯤ
ꯎꯝ ꯉꯛꯑꯦ ꯍꯥꯏꯗꯤ ꯃꯆꯥꯗꯨꯔ ꯄꯟꯇꯤ ꯑꯦ ꯑꯩꯗꯤ ꯈꯪꯗꯦꯅ ꯑꯗꯨ ꯃꯇꯝꯗ꯫
ꯑꯈꯣꯏꯗ ꯍꯥꯏꯕꯅꯤꯗ ꯀꯅꯥ ꯀꯅꯥꯅꯔꯣ ꯇꯣꯏꯂꯦꯠꯁ ꯇꯥ ꯕꯣꯇꯜ ꯑꯧ ꯌꯨꯒꯤ ꯕꯣꯇꯜ ꯊꯝꯔꯒ ꯂꯩꯌꯦꯅ ꯑꯇꯥꯎꯒ ꯑꯟꯇꯤꯅꯦ ꯅꯠꯇꯦꯍꯦ ꯍꯧꯖꯤꯛ ꯍꯧꯖꯤꯛꯀꯥꯟꯒꯤ ꯃꯇꯝ ꯍꯧꯖꯤꯛꯀꯥꯟꯒꯤ ꯋꯥꯔꯤꯅꯦ ꯗꯤꯁ ꯃꯟꯒꯤ ꯋꯥꯔꯤꯅꯦ ꯍꯣꯏ ꯊꯕꯛ ꯇꯧꯕ ꯑꯃꯨꯛ ꯆꯠꯈ꯭ꯔꯦ‌꯫
ꯑꯩ ꯌꯥꯝ ꯆꯥꯎꯕ ꯑꯣꯏꯔꯝ ꯆꯥꯎꯔ
ꯆꯥꯎꯗꯤ ꯆꯥꯎꯈ꯭ꯔꯦ ꯍꯣꯏ ꯁꯥꯡꯈ꯭ꯔꯦ꯫
ꯑ ꯑꯦ ꯉꯛꯑꯦ ꯃꯆꯦꯒ ꯂꯩꯃꯤꯟꯅꯕ꯭ꯔꯥ?
ꯎꯝ ꯃꯆꯦꯒ ꯂꯩꯕꯅꯦ꯫ ꯍꯧꯖꯤꯛꯇꯤ ꯊꯕꯛ ꯑꯅꯥꯎꯕ ꯐꯪꯈ꯭ꯔꯦꯅ ꯆꯠꯈ꯭ꯔꯕꯅꯦ꯫
ꯑꯥꯏ
ꯉꯛꯑꯦ
ꯏꯁ ꯅꯍꯥꯟ ꯑꯈꯣꯏ ꯅꯀꯥꯂꯣꯝꯒꯤ ꯒ꯭ꯔꯥꯎꯟꯗ ꯋꯥꯛꯁꯣꯞ ꯂꯩꯅ
ꯎꯝ
ꯑꯗꯨꯗ ꯌꯨ ꯉꯥꯎꯔꯒ ꯆꯠꯄ ꯃꯑꯣꯡꯗꯨꯗꯤ ꯏꯁ ꯂꯣꯏꯔꯦꯍꯦ ꯂꯝꯕꯤ ꯈꯨꯠꯆꯥꯎꯗꯣ
ꯆꯠꯄ ꯑꯥ ꯀꯔꯤ ꯍꯥꯏꯁꯤꯔꯥ ꯆꯠꯄ ꯌꯥꯗꯕꯅꯦ ꯗꯨꯝ ꯄꯥꯏꯔꯒꯆꯠ ꯆꯠꯂꯦ
ꯃꯅꯥ ꯃꯅꯥ ꯄꯥꯏꯔꯒ ꯐꯨꯒꯗꯕꯅꯤꯅꯦ
ꯃꯆꯥ ꯑꯉꯥꯡ ꯃꯆꯥ ꯑꯣꯏꯔꯒ ꯀꯔꯤꯔ ꯀꯔꯤꯒꯤ ꯌꯨ ꯑꯃ ꯊꯥꯛꯑꯒ ꯑꯗꯨ ꯃꯥꯏꯅ ꯆꯠꯄ꯭ꯔꯣꯅ ꯃꯣꯏ ꯑꯁꯤ ꯑꯩꯈꯣꯏꯒꯤ ꯂꯩꯀꯥꯏꯒꯤ ꯌꯨꯠꯁꯤꯡꯅ ꯐꯥꯔꯒ ꯐꯨꯔꯗꯤ ꯅꯪ ꯀꯃꯥꯏꯅ ꯇꯧꯅꯤ ꯅꯪ ꯈꯣꯢꯗꯤ ꯍꯥꯏꯗꯤ ꯍꯥꯏꯕꯅꯦ
ꯎꯝ
ꯑꯗꯣ ꯃꯤꯒꯤ ꯃꯆꯥꯅꯤꯅ ꯑꯩꯈꯣꯏꯁꯨ ꯑꯦꯁ ꯎꯝ
ꯑꯗꯨ ꯃꯆꯦꯗꯤ ꯐꯨꯗ꯭ꯔꯣ
ꯃꯆꯦ ꯃꯔꯛ ꯃꯣꯏ ꯑꯅꯤꯗꯤ ꯃꯔꯛ ꯃꯔꯛꯇ ꯑꯗꯨꯝ ꯋꯥ ꯊꯣꯛꯄꯅꯤꯗ ꯃꯅꯥ ꯀꯟꯃꯟꯕꯒꯤ ꯃꯥꯁꯨ ꯑꯁ ꯇꯧꯅꯤꯡꯗꯕ ꯃꯥꯜꯂꯦ ꯐꯨꯅꯤꯡꯗꯕꯁꯨ ꯐꯨꯁꯨ ꯐꯨꯅꯤꯡꯗ꯭ꯔꯦ ꯍꯥꯏꯌꯦ ꯉꯥꯡꯁꯨ ꯉꯥꯡꯅꯤꯡꯗꯦꯅ
ꯎꯝ
ꯑꯗꯣ ꯍꯧꯖꯤꯛ ꯐꯥꯎ ꯂꯩꯕ꯭ꯔꯥꯅ ꯈꯟꯕꯅꯦ
ꯅꯨꯡꯗꯤ ꯅꯨꯡꯁꯤꯌꯦꯗ
ꯎꯝ ꯁ꯭ꯀꯨꯜꯁꯨ ꯐꯖꯅ ꯀꯥꯔꯦ
ꯍꯣꯏ ꯎꯝ ꯃꯥꯅ ꯀꯥꯅꯤꯡꯗꯕꯒꯤ ꯑꯣꯏꯔꯝꯅꯤꯅ ꯑꯗꯨꯗꯤ
ꯀꯥꯅꯤꯡꯕ ꯀꯥꯅꯤꯡꯗꯕꯒꯤꯅꯦ ꯃꯥꯅ ꯃꯥꯗꯣ ꯀ꯭ꯂꯥꯁ ꯊ꯭ꯔꯤ ꯑꯣꯏꯔꯒ ꯃꯥꯒꯤ ꯀꯔꯤ ꯍꯥꯏꯁꯤꯔꯥ ꯃꯥꯒꯤ ꯆꯍꯤꯗꯤ ꯌꯥꯝ ꯑꯍꯟ ꯑꯣꯏꯈ꯭ꯔꯦꯅ ꯑꯗꯨꯒꯤ ꯂꯥꯢꯔꯤꯛꯒꯨꯝꯕꯁꯨ ꯄꯥꯅꯤꯡꯗꯕ ꯃꯥꯜꯂꯦ ꯑꯁ ꯅꯨꯄꯤ ꯑꯁ ꯃꯔꯥꯛ ꯃꯔꯥꯛ ꯑꯗꯨꯝ ꯀꯣꯜ ꯇꯧꯋꯦꯗ ꯈꯣꯏꯒꯤ ꯃꯃꯥꯡꯗꯁꯨ ꯂꯥꯎꯠ ꯁꯄꯤꯀꯔ ꯊꯥꯝꯔꯒ
ꯐꯣꯟ ꯐꯣꯟ ꯄꯥꯏꯕ꯭ꯔꯥ ꯃꯥ
ꯄꯥꯏꯈ꯭ꯔꯦꯍꯦ ꯂꯥꯁꯤꯌꯥꯅ ꯄꯥꯏꯈ꯭ꯔꯦ
ꯑꯦ ꯉꯛꯑꯦ ꯉꯛꯇꯕ ꯉꯝꯗꯦ
ꯅꯪ ꯎꯗꯕꯒꯤꯅꯦ
ꯃꯆꯦꯁꯨ ꯂꯩꯕ꯭ꯔꯥ ꯅꯣꯏ ꯃꯅꯥꯛꯇꯨꯗ ꯍꯧꯖꯤꯛꯀꯥꯟ
ꯂꯩꯌꯦꯗ ꯍꯣꯏ ꯑꯩꯈꯣꯏ ꯆꯥꯛ ꯆꯥꯃꯤꯟꯅꯩꯌꯦ ꯍꯧꯖꯤꯛꯁꯨ
ꯑꯣ ꯑ ꯑꯗꯨꯒ ꯃꯅꯥꯎ ꯅꯨꯄꯥꯅ ꯊꯕꯛ ꯆꯠꯄ ꯊꯕꯛ ꯇꯧꯕ ꯃꯐꯝꯗ ꯇꯨꯝꯁꯨ ꯇꯨꯝꯕ
ꯍꯣꯏ ꯑꯁ ꯑꯀꯣꯃꯤꯗꯦꯁꯟ ꯄꯤꯔꯒ ꯂꯩꯕꯅꯦꯕ ꯅꯍꯥꯟꯗꯗꯣ ꯏꯔꯥꯡ ꯍꯥꯎꯕꯒꯤ ꯃꯣꯏꯒꯤ ꯃꯐꯝꯗ ꯏꯔꯥꯡ ꯈꯔ ꯀꯟꯕꯒꯤ ꯑꯗꯨꯒꯤ ꯌꯨꯝꯗ ꯄꯨꯔꯛ ꯅꯦꯕ ꯃꯥꯅ ꯃꯆꯦꯅ ꯑꯗꯣ ꯍꯧꯖꯤꯛꯇꯤ ꯊꯕꯥꯛ ꯑꯅꯥꯎꯕ ꯐꯪꯉꯦꯅ ꯑꯗꯨ ꯑꯃꯨꯛ ꯆꯠꯈꯔꯦ
ꯑꯦꯀꯣꯃꯣꯗꯦꯁꯟꯁꯨ ꯄꯤꯕꯒꯤꯔꯥ
ꯎꯝ ꯄꯤꯕꯒꯤꯅꯦ
ꯑꯣ ꯑꯦ ꯑꯩ ꯑꯩꯗꯤ ꯈꯪꯉꯔꯣꯏ ꯎꯔꯁꯨ
ꯁꯦꯁ ꯈꯥꯡꯅꯤꯗ ꯃꯥꯒꯤ ꯃꯁꯇꯤ ꯆꯦꯟꯖ ꯇꯧꯗꯦꯅ
ꯉꯥꯛꯑꯦ ꯑꯗꯨꯕꯨ ꯃꯔꯛ ꯃꯔꯛꯇ ꯅꯨꯡꯁꯤꯕꯀꯣ ꯃꯥ ꯍꯥꯏꯗꯤ ꯑꯉꯥꯡ ꯑꯣꯏꯔꯒ ꯆꯥꯛ ꯌꯦꯟꯁꯥꯡ ꯊꯣꯡꯉꯒ ꯃꯆꯦ
ꯎꯝ
ꯂꯩꯇꯕꯒꯥꯟꯗ
ꯃꯤꯗꯤ ꯐꯗꯤ ꯐꯥꯌꯦ ꯑꯩꯈꯣꯏꯅ ꯊꯕꯛꯒꯨꯝꯕ ꯀꯔꯤꯅꯣ ꯋꯥꯒꯨꯝꯕ ꯍꯥꯏꯔꯗꯤ ꯑꯗꯨꯝ ꯏꯜꯂꯦꯅꯥ
ꯎꯝ
ꯅꯨꯡꯁꯤꯔ‌ꯦ ꯅꯨꯡꯁꯤꯌꯦ ꯈꯪꯗꯦꯗ ꯃꯅꯥ ꯃꯅꯥꯁꯨ ꯌꯥꯝ ꯀꯪꯈ꯭ꯔꯦꯗꯥ ꯍꯥꯟꯗꯛꯇꯤ
ꯎꯝ ꯅꯍꯥꯟꯅ ꯀꯟꯗꯤ ꯀꯜꯂ‌ꯦꯅꯥ
ꯎꯝ ꯑꯁ ꯂꯩꯀꯥꯏ‌ ꯂꯩ ꯀꯥꯏꯒꯤ ꯃꯤꯁꯤꯡꯒꯤ ꯑꯗꯨꯝ ꯆꯥꯏꯌꯦꯅꯥ ꯃꯥꯗꯣ ꯄꯨꯡꯒꯥꯥꯟꯆꯣ ꯅꯍꯥꯟ ꯑꯃꯨꯛ ꯐꯨꯔꯦ ꯗꯨꯁꯨ ꯃꯥꯒꯤ ꯐꯨꯋ‌ꯦ ꯍꯥꯏꯌꯦ ꯁ
ꯃꯅꯪꯒꯟꯗꯥ ꯍꯥ ꯑꯣꯏ ꯑꯗꯣ ꯑꯣ ꯑꯗꯨ ꯑ ꯄꯨꯡꯒꯥꯟꯁꯨ ꯐꯨ ꯐꯨꯕ ꯍꯩꯕ꯭ꯔꯅꯦ
ꯕꯨꯡꯒꯥꯥꯟ ꯈꯣꯏꯁꯨ ꯅꯣꯡꯃꯥꯗꯤ ꯌꯥꯝ ꯁꯥꯎꯕ ꯃꯥꯜꯂꯦ
ꯎꯝ
ꯑꯃꯨꯛ ꯀꯣꯜ ꯇꯧꯔꯥꯎꯀꯣ ꯕꯨꯛ ꯇꯧꯔꯝꯒꯦ